ꯍꯂꯣ ꯍꯂꯣ
ꯇꯥꯕ꯭ꯔꯣ
ꯇꯥꯏ ꯇꯥꯏ
ꯆꯥꯛ ꯆꯔꯕꯔ‌ꯣ
ꯍꯥꯥ
ꯆꯥꯛ ꯆꯥꯔꯕꯣ
ꯆꯥꯛꯇꯤ ꯊꯣꯡ꯭ꯗꯔꯤ
ꯅꯣꯏ ꯅꯃꯥꯟꯅꯕ ꯂꯥꯛꯀꯅꯤ ꯑꯗꯨ ꯂꯥꯛꯑꯕ
ꯂꯥꯛꯇꯔꯤ ꯗ‌ꯦꯇ ꯇ‌ꯣꯏꯟꯇꯤꯁꯕ‌‌ꯦꯟ ꯗ ꯂꯥꯛꯀꯅꯤ
ꯑꯣ
ꯇꯨꯏꯁꯟ ꯍꯜꯂꯛꯑꯕꯔꯣ ꯅ‌ꯪ
ꯍꯂ ꯍꯂ ꯎꯝ ꯀꯩꯅ‌ꯣꯗꯤ ꯌꯥ ꯀꯩꯅꯣꯗꯤ ꯑꯥ ꯅꯪ ꯉꯁꯤ ꯀꯩꯅꯣ ꯀꯣꯆꯤꯡ ꯆꯠꯂꯨꯏ
ꯆꯠꯂꯤ
ꯑꯗꯨ ꯉꯥꯏꯈꯣꯅꯦ ꯅꯣꯏꯅ ꯀꯩꯅꯣ ꯇꯧꯈꯤꯕ ꯑꯦꯛꯖꯥꯝ ꯊꯥꯒꯤꯈꯤꯕꯗꯨꯗꯨ ꯍꯥꯏꯗꯣꯛꯑꯕ
ꯍꯥꯏꯗꯣꯛꯇꯔꯤ ꯃꯦ ꯂꯥꯁ ꯋꯤꯛ ꯑꯦ ꯖꯨꯟ ꯂꯥꯁ ꯋꯤꯛ ꯅꯠꯇ꯭ꯔꯒꯅ ꯖꯨꯂꯥꯏ ꯐꯥꯥꯁ ꯋꯤꯛꯇ ꯍꯥꯏꯗꯣꯛꯅꯤ ꯍꯥꯏꯕꯅꯤ
ꯑꯣ ꯐꯔꯦ ꯐꯔ‌ꯦ
ꯎꯝ ꯆꯥꯛ ꯊꯣꯡꯉꯕ꯭ꯔꯣ ꯀꯩꯗꯧꯔꯤꯅꯣ ꯆꯥꯛꯅ ꯀꯅꯥꯅ ꯊꯣꯡꯈ꯭ꯔꯕ
ꯑꯩꯈꯣꯏ ꯃꯥ ꯊꯣꯡꯉꯦ ꯑꯩꯅ ꯊꯣꯡꯗꯦ ꯀꯩꯅꯣ
ꯑ‌ꯣ
ꯅꯪꯗꯤ
ꯑꯩꯗꯤ ꯆꯥꯛꯇꯤ ꯉꯁꯥꯏꯌꯨꯀꯣ ꯄꯨꯟꯅ ꯊꯣꯡꯉꯦ ꯌꯦꯟꯁꯥꯡ ꯊꯣꯡꯉꯅꯤ ꯑꯗꯨꯒ ꯆꯥꯔꯅꯤ
ꯅꯪ ꯋꯥꯋꯥꯛꯀꯤꯡꯁꯦ ꯃ ꯄꯨꯡ ꯀꯌꯥ ꯆꯦꯜꯂꯤꯅꯣ
ꯃꯉꯥꯒ ꯉꯁꯥꯏꯗꯤ ꯃꯉꯥ ꯃꯤꯅꯤꯠ ꯅꯤꯐꯨꯗ ꯊꯣꯛꯑꯦ ꯑꯗꯨꯒ ꯇꯔꯨꯛꯀ ꯃꯤꯅꯤꯠꯨ ꯑꯗꯨꯋꯥꯏꯗ ꯆꯪꯉꯦ ꯉꯉꯥ ꯃꯈꯥꯏꯗ ꯆꯠꯄ ꯍꯥꯏ ꯇꯥꯏ
ꯗꯣꯔꯦ ꯅꯪ ꯅꯍꯥꯟ ꯀꯩꯅꯣ ꯅ ꯌꯨꯝꯗ ꯆꯠꯄꯗ ꯀꯩꯅꯣ ꯅꯪꯒꯤ ꯂꯩꯒ ꯀꯩ ꯊꯥꯔꯝꯕ ꯈꯣꯠꯂꯝꯕꯁꯤꯡꯗꯣ ꯀꯃꯥꯏ ꯀꯃꯥꯏꯅ ꯇꯧꯔꯝꯃꯤ ꯑꯗꯨꯝ ꯀꯦꯜꯂꯝꯃꯕ ꯍꯧꯔꯝꯕ꯭ꯔꯥ ꯐꯖꯅ
ꯅꯍꯥꯟ ꯀꯂꯝꯃꯦ ꯔꯣꯁꯇꯨꯗꯤ ꯐꯅ ꯁꯥꯠꯈꯤꯗꯩ ꯂꯩꯔꯝꯃꯦ
ꯅꯪ ꯅꯍꯥꯟ ꯑꯃꯨ ꯊꯔꯛꯄ ꯔꯁ ꯄꯤꯒꯤꯗ
ꯑꯗꯨꯏꯗꯤ ꯄꯟꯁꯥꯠ ꯈꯔ ꯈ ꯂꯩꯃꯟ ꯆ ꯂꯩ ꯂꯩꯔꯝꯃꯦ
ꯅꯪ ꯅꯍꯥꯟꯃꯨꯛ ꯆꯤꯡꯗ ꯅꯣꯏ ꯅꯃꯥꯟꯅꯕꯁꯤꯡꯂ ꯅꯌꯥꯝꯕꯁꯤꯡꯂ ꯀꯥꯔ ꯀꯩꯀꯩꯅꯣ ꯁꯦꯝꯕ ꯈꯣꯠꯄ
ꯁꯦꯝꯃꯦ ꯇꯧꯔꯁꯦꯃꯤ ꯌꯨꯝ ꯂꯩꯇ ꯄꯨꯂꯞ ꯁꯤꯍꯧꯔꯦ꯫
ꯑꯗꯨ ꯂꯩꯆꯤꯟꯒ ꯎꯗꯥꯥꯏ ꯅꯪꯒꯤꯗꯣ꯫
ꯐꯨꯅꯥꯟ ꯃꯥꯔꯤꯡ
ꯑꯗꯨꯏꯗꯨꯕꯨꯗꯤ ꯑꯗꯨꯗ ꯂꯩ ꯅꯨꯡ ꯊꯥꯕꯗꯤ ꯁꯤꯗꯦ ꯎ ꯆꯥꯔꯥ ꯅꯥꯟꯅ ꯊꯥꯔꯝꯃꯤ ꯎ ꯆꯥꯔꯥ ꯇꯔꯦꯠ ꯅꯤꯄꯥꯜ ꯊꯥꯔꯣꯏ ꯍꯧꯍꯧꯔꯦ ꯍꯟꯗꯛ ꯍꯟꯗꯛ ꯅꯤꯡꯊꯝꯊꯥꯗ ꯐꯖꯗꯣꯏꯅꯦ ꯂꯩꯆꯤꯟ ꯇꯥꯔꯀꯥꯟꯗ ꯚ꯭ꯌꯨ ꯌꯦꯡꯕꯝꯅꯤ꯫
ꯅꯣꯏ ꯃꯥ ꯄꯥꯎ ꯐꯥꯎꯅꯗ꯭ꯔꯣ꯫
ꯉꯔꯥꯡꯗꯤ ꯇꯧꯔꯛꯑꯃꯅꯤ ꯉꯁꯤ ꯇꯧꯔꯛꯇꯦ ꯉꯁꯥꯏ ꯑꯌꯨꯛ ꯇꯧꯔꯛꯑꯃꯦ ꯑꯗꯩ ꯇꯧꯔꯛꯇꯦ꯫
ꯑꯦ ꯀꯩꯅꯣ ꯅꯪ ꯅꯍꯥꯃꯨꯛ ꯑ ꯀꯔꯤ ꯑꯥꯏꯂꯦꯟ ꯍꯥꯏꯕ꯭ꯔꯥ ꯑꯟꯗꯃꯥꯟ ꯅꯤꯀꯣꯕꯔ ꯑꯥꯏꯂꯦꯟꯗꯣ
ꯑ
ꯑꯗꯨ ꯆꯠꯂꯨꯕ ꯅꯨꯡꯉꯥꯏꯕ꯭ꯔꯥ꯫
ꯅꯨꯡꯉꯥꯏ ꯂꯝ ꯀꯣꯏꯕ ꯆꯠꯄꯗꯤ ꯀꯩꯒꯤ ꯅꯨꯡꯉꯥꯏꯔꯣꯏ ꯌꯥꯝ ꯅꯨꯡꯉꯥꯏ꯫
ꯑꯗꯣ ꯅꯪ ꯑꯗꯨ ꯆꯠꯂꯤꯗꯣ ꯐ꯭ꯔꯤꯔꯥ ꯅꯠꯇ꯭ꯔꯥ ꯀꯃꯥꯏ ꯇꯧꯕꯅꯣ꯫
ꯑꯦ ꯐ꯭ꯔꯤ ꯅꯠꯇꯦꯍꯦ ꯈꯔꯕꯨꯗꯤ ꯃꯤꯅ ꯁꯔꯀꯥꯔꯅ ꯄꯩꯁꯥ ꯄꯥꯡꯉꯦ ꯐ꯭ꯔꯤꯗꯤ ꯅꯠꯇꯦ꯫
ꯎꯝ꯫
ꯏꯁꯥꯅ ꯑꯌꯥꯝꯕ ꯄꯨꯊꯣꯛꯆꯩꯗ꯫
ꯀꯩꯅꯣ ꯆꯥꯕꯩ ꯊꯛꯄꯩꯗꯤ꯫
ꯆꯥꯕꯩ ꯊꯛꯄꯩ ꯏꯁꯥꯅ꯫ ꯑꯗꯨꯒ ꯂꯩꯕꯩ ꯏꯁꯥꯅ ꯑꯗꯨꯒ ꯑꯥꯗ ꯇꯨꯔꯤꯁꯀꯤ ꯆꯠꯄ ꯃꯐꯝꯒꯤ ꯒꯥꯔꯤ ꯋꯥꯏꯕꯒꯤ ꯑꯗꯨꯝꯕꯒꯤ ꯆꯠꯄꯒꯤꯅ ꯃꯣꯏꯅ ꯄꯤꯕ꯫
ꯎꯝ ꯅꯨꯃꯤꯠ ꯀꯌꯥꯅꯤꯔꯥ ꯅꯪꯅ ꯂꯩꯔꯛꯏꯗꯣ꯫
ꯅꯨꯃꯤꯠ ꯃꯉꯥꯅꯤ ꯂꯩꯔꯛꯄ꯫
ꯑꯗꯨꯗꯤ ꯆꯥꯕ ꯊꯛꯄ ꯅꯪꯅ ꯂꯣꯏ ꯇꯧꯔꯦ꯫
ꯇꯧꯔꯦ꯫
ꯀꯌꯥꯃꯨꯛ ꯆꯪꯒꯦ꯫ ꯌꯥꯝ ꯆꯪꯒꯤꯕ꯭ꯔꯥ꯫
ꯀꯌꯥꯝ ꯇꯤꯀꯦꯠ ꯀꯛꯈꯤꯕ ꯀꯩꯒ ꯑꯗꯨꯝ ꯐꯣꯔꯇꯤ ꯐꯥꯏꯞ ꯐꯣꯔꯇꯤ ꯐꯥꯏꯞ ꯫ ꯑꯩ ꯏꯁꯥꯗꯒꯤ ꯑꯣꯏꯅ꯫
ꯑꯗꯣ ꯅꯨꯡꯗꯤ ꯅꯨꯡꯉꯥꯏꯔꯝꯃꯅꯤ꯫
ꯅꯨꯡꯗꯤ ꯅꯨꯡꯉꯥꯏ ꯑꯗꯨ ꯐꯣꯔꯇꯤꯒ ꯈꯔ ꯍꯦꯟꯅ ꯆꯪꯉꯤ ꯑꯗꯨ ꯂꯩꯔꯝꯃꯗꯤ ꯃꯅꯥꯂꯤꯒꯨꯝꯕ ꯃꯅꯥꯂꯤ ꯁꯤꯀꯤꯝ ꯁꯤꯂꯣꯡꯕꯨꯗꯤ ꯐꯅ ꯀꯣꯛ ꯌꯥꯗꯣꯏꯅꯦ ꯑꯗꯨ ꯄꯩꯁꯥꯗꯨꯅ꯫ ꯄꯥꯔ ꯀꯣꯏꯔꯨꯔꯁꯨ ꯀꯣꯅꯔ
ꯃꯅꯥꯂꯤ ꯍꯥꯏꯁꯦ ꯎꯟ ꯑꯗꯨꯝ ꯇꯥꯕꯗꯨ ꯅꯠꯇ꯭ꯔꯣ꯫
ꯎꯟ ꯑꯗꯨꯝ ꯍꯣꯏ ꯑꯌꯥꯝꯕ ꯃꯇꯝꯗ ꯑꯗꯨꯝꯕꯨꯗꯤ ꯇꯥꯕ ꯅꯠꯇꯦ ꯑꯗꯨꯝ ꯇꯥꯏ ꯍꯥꯏꯇꯥꯔꯦ꯫
ꯨ ꯅꯨꯡꯉꯥꯏꯅꯤꯅꯦ꯫
ꯅꯨꯡꯉꯥꯏꯅꯤ ꯄ꯭ꯂꯥꯟ ꯇꯧꯔꯤꯕꯅꯤ ꯑꯃꯝꯇꯪ꯫ ꯕꯥꯏꯛꯅ ꯑꯣꯏꯔꯁꯨ ꯆꯠ ꯃꯁꯤꯅꯤ ꯈꯜꯂꯤꯕꯁꯤ ꯊꯧꯔꯒ꯫
ꯑꯗꯨꯛ ꯌꯥꯝ ꯂꯥꯛꯄꯗꯣ ꯕꯥꯛꯏꯅ ꯆꯠꯇꯣꯏꯕ꯫
ꯑꯩꯒꯤ ꯗ꯭ꯔꯤꯝ ꯑꯃ ꯂꯩꯌꯦ ꯆꯠ ꯈꯤꯒꯅꯤ ꯂꯗꯥꯛ ꯑꯃꯨꯛꯇꯪꯗꯤ ꯄꯥꯏꯕ ꯆꯠꯈꯤꯗꯣꯏꯅꯤ꯫
ꯑ ꯆꯈꯨꯝꯗ꯫
ꯃꯤ ꯑꯗꯨꯗꯩ ꯍꯦꯟꯅ ꯂꯥꯞ ꯂꯥꯞ
ꯈꯔꯖꯨ ꯆꯞ ꯀꯔꯤ
ꯃꯤ ꯑꯗꯨꯗꯩ ꯍꯦꯟꯅ ꯂꯥꯞꯄ ꯂꯥꯞꯄ ꯆꯠꯅꯩꯁꯤꯗꯤ ꯀꯩꯅꯣ꯫
ꯎꯝ꯫
ꯑꯩꯖꯨ ꯑꯝꯇꯪ ꯆꯠꯈꯤꯅꯤ ꯂꯗꯥꯛ ꯑꯩ ꯗ꯭ꯔꯤꯝꯅꯤ ꯀꯃꯟꯁꯔꯤ ꯆꯠꯈꯤꯒꯅꯤ꯫
ꯂꯗꯥꯥꯛꯇ ꯀꯅꯥꯅꯣꯝ ꯆꯂꯨꯔꯗꯥꯏ ꯈꯣꯏ ꯃꯅꯤꯄꯨꯔꯤ ꯅꯨꯄꯤ ꯑꯃ
ꯒꯦꯔꯤꯟꯗ ꯆꯠꯈꯔꯦ ꯃꯥꯑꯝ
ꯒꯦꯔꯤꯟꯗ ꯂꯣꯏꯇꯔꯣꯡꯕꯝ꯫
ꯁꯤꯗꯩ ꯁꯤꯗꯩ ꯗꯥꯏꯔꯦꯛ ꯕꯥꯏꯛꯅ ꯆꯠꯄ ꯉꯝꯗ꯭ꯔꯁꯨ ꯍꯣꯏ ꯁꯤ ꯅꯨꯄꯥ ꯑꯍꯨꯝ ꯃꯔꯤꯒ ꯆꯠꯃꯤꯟꯅꯕꯅꯦ ꯑꯗꯨꯏꯁꯨ ꯑꯍꯥꯟꯕꯅꯤ ꯂꯗꯥꯥꯛ ꯀ ꯌꯧꯔꯨꯕꯗꯤ ꯃꯇꯣꯝ ꯈꯛꯇꯅꯣ ꯑꯇꯩꯗꯨꯅ ꯌꯥꯝ ꯃꯅꯨꯡ ꯆꯪꯒꯤꯗꯦ꯫ ꯑꯩꯖꯨ ꯈꯜꯂꯤꯝꯅꯤ ꯃꯅꯤꯄꯨꯔꯗꯒꯗꯩ ꯃꯛ ꯒꯥꯔꯤ ꯒꯥꯔꯤꯅ ꯆꯠꯄ ꯉꯝꯗ꯭ꯔꯁꯨ ꯗꯦꯜꯂꯤꯐꯥꯎꯉꯩ ꯄꯥꯏꯂ ꯗꯦꯜꯂꯤꯗꯩ ꯄꯥꯏꯂꯣꯏꯔ ꯆꯠꯄ ꯍꯥ ꯌꯥꯝ ꯆꯪꯗꯧꯕ ꯅꯠꯇꯦꯗ ꯃꯤ ꯑꯃꯃꯨꯛ ꯆꯠꯄꯗꯨ ꯃꯤ ꯑꯅꯤ ꯆꯠꯃꯤꯟꯅꯒ꯭ꯔ ꯗꯤꯃꯨꯛ ꯁꯦꯞ ꯈꯔ ꯑꯣꯏꯔꯦ ꯃꯤ ꯑꯃꯃꯨꯛ ꯆꯠꯄꯗ ꯑꯗꯨꯝ ꯁꯚꯦꯟꯇꯤꯃꯨꯛ ꯆꯪꯅꯤ ꯕꯥꯏꯠ ꯑ ꯀꯩ ꯇꯧꯕ ꯇꯧꯀꯥꯟꯗ꯫
ꯀꯔꯤ ꯁꯕꯦꯟꯇꯤ꯫
ꯑꯗꯨ ꯕꯥꯏꯛ ꯋꯥꯏꯕꯩꯅꯤ ꯏꯁꯩꯥꯏ ꯕꯥꯏꯛ ꯂꯩꯔꯗꯤ ꯀꯩꯁꯨ ꯆꯪꯉꯣꯏ ꯕꯥꯏꯛ ꯋꯥꯏꯕꯩ ꯄꯩꯁꯥ ꯌꯥꯝ ꯂꯧꯋꯦꯕ꯫ ꯐꯤꯞꯇꯤꯃꯨꯛ ꯂꯩꯔꯗꯤ ꯌꯥꯝ ꯅꯨꯡꯉꯥꯏꯅ ꯆꯠꯈꯤ ꯌꯥꯅꯤ꯫ ꯅꯈꯣꯏ ꯑꯅꯤ ꯑꯣꯏꯌꯦ ꯗꯤ ꯋꯥꯟꯂꯥꯛ ꯃꯨꯛ ꯄꯥꯏꯔꯗꯤ ꯁꯠ
ꯂꯗꯥꯛꯁꯦ ꯐꯖꯩ ꯍꯥꯏꯕꯅꯤ꯫
ꯐꯖꯩ ꯑꯗꯨꯒ ꯑꯩꯅ ꯌꯥꯝ ꯆꯠꯅꯤꯡꯕ ꯑꯗꯨ ꯍꯥꯏꯕꯨꯗꯤ ꯍꯥꯏꯅꯔꯤꯕꯅꯤ ꯂꯗꯥꯛ ꯆꯠꯂꯗꯤ ꯖꯃꯨ ꯀꯥꯁꯃꯤꯔ ꯆꯪꯉꯛꯄꯁꯤ ꯑꯗꯨꯒ ꯃꯣꯏ ꯇꯨꯂꯤꯞ ꯊꯥꯕꯗꯨ ꯈꯪꯕ ꯅꯠꯇ꯭ꯔꯣ ꯇꯨꯂꯤꯞ ꯑꯗꯨꯏꯗꯨ ꯑꯝꯇꯪ ꯌꯦꯡꯅꯤꯡꯉꯤꯃꯤ꯫ ꯈꯪꯗꯦꯗ ꯂꯝ ꯆꯠꯅꯤꯡꯕꯩ ꯆꯠꯅꯤꯡꯕ ꯉꯥꯛꯇ ꯉꯥꯏꯔꯦ꯫ ꯇꯞꯅ ꯇꯞꯅ ꯗ꯭ꯔꯤꯝ ꯆꯍꯤ ꯑꯃ ꯆꯍꯤ ꯑꯅꯤꯒꯨꯝꯕꯒꯤ ꯃꯇꯨꯡꯗꯕꯨꯗꯤ ꯇꯞ ꯇꯞꯅ ꯗ꯭ꯔꯤꯝꯁꯤ ꯑꯣꯏꯊꯣꯛꯂꯛꯄ ꯌꯥꯔꯅꯤ꯫
ꯗ꯭ꯔꯤꯝ ꯀꯝ ꯇꯔꯨ ꯒꯥꯏꯅ꯫
ꯌꯦꯁ ꯗ꯭ꯔꯤꯝ ꯀꯝ ꯇꯔꯨ ꯫
ꯍꯥ ꯅꯪ ꯀꯩꯅꯣ ꯁꯤꯖꯤꯟꯅꯩꯔꯣ ꯐꯦꯁꯋꯥꯁ ꯐꯦꯁꯋꯥꯁꯀ ꯂꯩꯇ꯭ꯔꯦꯗ ꯑꯝꯇꯥ꯫ ꯀꯩꯗꯧꯔꯦ꯫ ꯐꯦꯁꯋꯥꯁ ꯇꯥꯗꯕꯖꯤ ꯅꯨꯡꯉꯥꯏꯔꯝꯃꯣꯏꯅꯦ ꯑꯗꯨꯅꯤ ꯀꯩꯗꯧꯔꯤꯅꯣ ꯅꯪ ꯑꯩꯈꯣꯏꯒꯤ ꯏꯅꯥꯎꯄꯥꯅꯤꯅ ꯑꯥ ꯗꯗꯥꯅ ꯍꯥꯏꯕꯅꯦ꯫
ꯄꯨꯗꯤ ꯐꯃꯨꯡꯗ ꯂꯩꯔꯤ ꯋꯥꯀꯤꯛ ꯍꯜꯂꯦ ꯏꯔꯨꯖꯧꯔꯦ ꯐꯤꯔꯣꯜ ꯑꯃ ꯑꯅꯤ ꯁꯨꯔꯦ ꯐꯃꯨꯡꯗ ꯂꯩꯔꯦ ꯉꯥꯛꯇꯪ ꯂꯩꯔꯅꯤ ꯏꯟꯁꯥꯡ ꯊꯣꯡꯉꯒ ꯆꯥꯛ ꯆꯥꯔꯒ
ꯈꯇꯪ ꯉꯥꯏꯔꯦꯍꯦ ꯌꯧꯗꯧꯕ꯫ ꯌꯦꯡꯉꯣ꯫
ꯑꯣꯀꯦ ꯑꯣꯀꯦ꯫
ꯑꯁꯤꯗꯤ ꯑꯩ ꯀꯣꯜ ꯇꯧꯕꯒꯗꯤ ꯌꯥꯗꯧ ꯃꯥꯟꯗꯦꯍꯦ ꯏꯕꯣ ꯁꯤꯗꯤ ꯄꯨꯡ ꯅꯤꯄꯥꯜ ꯃꯇꯨꯡꯗ ꯇꯧꯗ꯭ꯔꯗꯤ
ꯑꯗꯨꯝ ꯁꯪꯉꯀꯥꯟꯗ ꯇꯧ ꯀꯩꯅꯣ ꯅꯪ ꯀꯩꯁꯤ ꯌꯦꯠꯄꯁꯨ ꯅꯠꯇꯕꯗꯣ ꯏꯁ
ꯌꯦꯠꯄꯕꯨꯗꯤ ꯅꯠꯇꯦ ꯍꯥꯏꯕꯥ ꯑꯗꯩ ꯀꯣꯜ ꯇꯧꯕꯗꯣ ꯑꯍꯝ
ꯉꯁꯤꯒꯤ ꯑꯃꯣꯛ ꯇꯧꯗ꯭ꯔꯣ
ꯍꯥꯏꯐꯦꯠꯇꯪ ꯌꯦꯡꯖꯤ ꯁꯤꯖꯦ ꯈꯨꯗꯛꯇ ꯑꯗꯨꯝ ꯀꯩꯅꯣ ꯂꯧꯊꯣꯛꯄ ꯌꯥꯕ꯭ꯔꯥꯁꯦ ꯍꯥ ꯍꯥ ꯍꯍ ꯃꯃꯤꯡ ꯄꯟꯗꯕꯤ ꯑꯗꯨꯝ ꯍꯥꯏ ꯔꯛꯑꯣ ꯌꯥꯏ ꯀꯩꯅꯣ ꯍꯍ ꯍ ꯍꯦ ꯍꯥ ꯍꯥ ꯐꯔꯦ ꯐꯔꯦ ꯍꯣꯔꯦꯟ ꯍꯨ ꯍꯨ ꯍꯨ ꯑꯁ ꯑꯩꯅ ꯅꯣꯛꯑꯒ ꯑꯋꯥꯕꯗꯣ ꯑꯣꯏ ꯇꯤ ꯑꯗꯨ ꯌꯧꯔꯛꯑꯗꯤ ꯏ ꯀꯥꯔꯛꯑꯅꯤ
ꯂꯣꯛ ꯑꯥꯎꯠ ꯑꯋꯥꯕꯗꯤ
ꯌꯦꯜꯂ ꯊꯠ ꯅꯥ ꯊꯠ ꯃꯦ ꯒꯝ ꯂꯥꯡꯒꯅꯨ ꯇꯥꯅꯤꯡꯗꯦ ꯒꯝ ꯃꯥꯔꯦ ꯒꯝ ꯃꯥꯔ ꯑꯗꯨ ꯇꯧꯀꯟ ꯇꯨꯀꯤꯃꯤ
ꯑꯩꯅ ꯍꯥꯏꯖꯦ ꯇꯥꯕ꯭ꯔꯥ
ꯎꯁꯤꯠꯇꯕꯗꯣ ꯇꯧꯔꯛꯀꯅꯨꯅꯦꯍꯦ ꯎꯝ ꯅꯪꯒꯤ ꯀꯔꯤꯑꯕ ꯑꯥ ꯅꯣꯏ ꯀꯣ ꯆꯤꯡꯗꯣ ꯀꯥꯏ ꯌꯧꯔꯝꯃꯦ
ꯌꯥꯝ ꯇꯥꯛꯑꯝꯗꯦꯗ ꯇꯥ ꯍꯣꯏ ꯀꯛ ꯈꯥ ꯈꯥ ꯕꯨꯗꯤ ꯇꯥꯛꯑꯝꯃꯤ ꯏꯪꯂꯤꯁꯄꯨꯗꯤ ꯉꯁꯤ ꯑꯃꯨꯛ ꯈꯤꯇꯪ ꯅꯨꯡꯉꯥꯏ ꯕꯥꯞ ꯇꯥꯛꯂꯛꯀꯥꯟꯗ ꯕꯥꯞꯄꯨꯗꯤ ꯒ꯭ꯌꯥꯟ ꯇꯥꯏ ꯅꯍꯥꯟ ꯑꯦꯛꯖꯦꯛꯇꯤꯛ ꯀꯥꯡ ꯇꯥꯛꯄꯗꯤ ꯑꯃꯨꯛ ꯌꯥꯎ ꯑꯃꯨꯛ ꯌꯥꯎꯗ ꯒ꯭ꯌꯥꯟ ꯃꯦꯟ ꯇꯥꯍꯧꯗ꯭ꯔꯦ ꯑꯦꯛꯖꯦꯛꯇꯤꯕꯀꯥ ꯄ꯭ꯔꯅꯥꯎꯟꯒꯗꯤ
ꯎꯝ ꯑꯩ ꯍꯦꯡ ꯑꯞ ꯇꯧꯔꯒꯦ ꯍꯦꯡ ꯑꯞ ꯑꯞ ꯇꯧꯔꯒꯦ ꯂꯧꯁꯤꯟꯕ ꯉꯝꯗꯕ ꯏꯆꯦ ꯌꯥꯔꯦ ꯀꯩꯅꯣ ꯑꯥꯡ ꯍꯜꯗꯤꯌꯦ ꯂꯦꯛ ꯊꯥ ꯍꯜꯂꯣ ꯍꯟꯅ ꯍꯜꯂꯣ
ꯇꯥꯏꯗꯥ
ꯀꯥꯗ꯭ꯔꯥ ꯃꯥꯂꯦ ꯕꯪ ꯆꯨꯔꯦꯗ ꯅꯪꯁꯤꯗꯤ ꯀꯔꯤꯅꯣ ꯅꯣꯏꯒꯤ ꯏꯟꯖꯥꯡ ꯆꯥꯗ꯭ꯔꯤꯕꯣ ꯀꯔꯤ ꯏꯟꯖꯥꯡ ꯑ ꯉꯔꯥꯡ ꯉꯁꯥꯏ ꯍꯤꯟꯖꯥꯡ ꯆꯥꯗꯣꯏꯔꯣ ꯍꯥꯏꯖꯦ
ꯆꯥꯔꯣꯏ ꯍꯥꯏꯕ ꯊꯣꯡꯗꯣꯏꯅꯤ ꯍꯋꯥꯏ ꯃꯨꯁꯣꯔꯤ ꯆꯝꯊꯣꯡ
ꯑꯁ ꯑꯍꯥꯎꯕ ꯑꯃ ꯆꯥꯗꯣꯏꯅꯤ
ꯄꯩꯁꯥ ꯇꯨꯡꯖꯤꯜꯂꯨ ꯈꯔ ꯂꯩꯔꯒ ꯑꯩꯅ ꯄ꯭ꯂꯥꯟ ꯑꯝ ꯁꯤꯜꯂꯤꯕꯅꯤ
ꯎꯝ ꯀꯥꯞꯁꯜꯂꯨ ꯌꯦꯡꯒꯦ ꯍꯣꯏ ꯆꯨꯝꯃꯦꯕ ꯑꯗꯨ ꯅꯃꯤꯠꯇꯨ ꯊꯥꯏꯗꯨ ꯎꯗꯕ꯭ꯔꯥ
ꯑꯩꯈꯣꯏꯒꯤꯅ ꯄꯨꯡꯂꯩ ꯂꯩꯕ ꯑꯗꯨꯅ
ꯑꯩ ꯍꯣ ꯍꯣꯏ ꯌꯥꯔꯦ ꯑꯗꯨꯗꯤ
ꯑꯁ ꯁꯤꯗꯤ ꯌꯥꯔꯔꯣꯏꯍꯦ ꯐꯟ ꯑꯣꯠꯈ꯭ꯔꯦꯍꯦ
ꯍꯣꯏ ꯍꯣꯏ ꯊꯝꯃꯒꯦ ꯊꯝꯃꯒꯦ
ꯎꯝ